ꯍꯜꯂꯣ ꯍꯜꯂꯣ ꯍꯜꯂꯣ ꯍꯜꯂꯣ
ꯍꯜꯂꯣ ꯍꯂꯣ
ꯍꯜꯂꯣ ꯍꯜꯂꯣ
ꯑꯣ
ꯍꯂꯣ ꯇꯥꯔꯕꯣ ꯇꯥꯏ ꯇꯥꯏ
ꯇꯥꯏꯌꯦ ꯑꯥ ꯑꯥꯎ
ꯀꯩꯁꯨ ꯇꯧꯗꯦꯗ ꯍꯣꯏ ꯇꯨꯝ ꯍꯧꯒꯠꯂꯛꯄꯒꯤ ꯁꯨꯝ ꯂꯩꯔꯝꯃꯤ
ꯑꯥ ꯕꯧ ꯌꯦꯡꯕ꯭ꯔꯣ ꯑꯗꯨ ꯑꯗꯨꯝ ꯍꯦꯛꯄꯂ ꯎꯝ ꯀꯅꯥꯅ ꯁꯄꯣꯔꯠ ꯇꯧꯕ ꯅꯪꯗꯤ
ꯑꯦ ꯑꯔꯖꯦꯟꯇꯤꯅꯥꯅꯦ
ꯑꯣ
ꯑꯔꯖꯦꯟꯇꯤꯅꯥ ꯁ ꯄꯣꯠꯅꯤ ꯉꯔꯥꯡ ꯃꯦꯠꯁꯁꯨ ꯑꯗꯨꯝ ꯐꯖꯕ ꯕ꯭ꯔꯣꯗꯤ ꯀꯅꯥꯗ ꯁꯞꯄꯣꯔꯠ ꯇꯧꯒꯦ ꯍꯜꯂꯣ
ꯑꯩꯗꯤ
ꯎꯝ
ꯑꯩꯗꯤ ꯃꯣꯏ ꯑꯩꯗꯤ ꯑꯩꯗꯤ ꯀꯩꯅꯣ ꯇꯧꯋꯦ
ꯀꯥꯅꯥꯗ
ꯑꯣ ꯇꯥꯕ꯭ꯔꯣ ꯕꯔꯣ
ꯇꯥꯏꯌꯦ ꯇꯥꯏꯌꯦ ꯅꯦꯋꯥꯛꯁꯦ ꯑꯃꯨꯛꯃꯨꯛ ꯀꯩꯅꯣ ꯇꯧꯋꯦ
ꯇꯥꯏꯀꯣ
ꯊꯥꯔꯕꯣ ꯑꯥꯎ ꯇꯥꯏꯌꯦ ꯍꯥꯜꯂꯣ
ꯀꯩꯅꯣ ꯇꯧꯋꯦ ꯑꯩ ꯇꯥꯗꯕ꯭ꯔꯣ
ꯇꯥꯏꯌꯦ ꯇꯥꯏꯌꯦ ꯍꯥꯜꯂꯣ
ꯇꯥꯏꯌꯦ ꯇꯥꯏꯌꯦ ꯇꯥꯏꯌꯦ ꯑꯩꯒꯤ ꯑꯩꯒꯤ ꯒꯤ ꯇꯥꯏꯌꯦ
ꯑꯣ ꯇꯥꯔꯦ ꯇꯥꯔꯦ ꯑꯩꯁꯨ
ꯑꯣ
ꯕ꯭ꯔꯣꯗꯤ ꯀꯅꯥꯗ ꯇꯧꯋꯦꯕ ꯁꯞꯄꯣꯔꯠ
ꯑꯩꯗꯤ ꯀꯩꯅꯣꯗ ꯇꯧꯋꯦ ꯏꯖꯤꯞꯇ ꯇꯧꯋꯦ
ꯑꯣ ꯀꯥꯏꯗꯦ ꯀꯥꯏꯗꯦ ꯀꯩꯁꯨ
ꯏꯖꯤꯞꯇꯣ ꯑꯁ ꯉꯝꯔꯒ ꯈꯟ ꯉꯝ ꯉꯝꯔꯅꯤ ꯈꯟꯕꯅꯦ ꯑꯁ ꯃꯣꯏꯅ ꯔꯦꯄꯤꯠ ꯔꯤꯄꯤꯠ ꯑꯃꯨꯛ ꯑꯦꯗꯤꯁ꯭ꯅꯦꯜ ꯃꯤꯅꯤꯠꯗ ꯑꯁ ꯑꯃꯨꯛ ꯆꯟꯕꯋꯅꯤ
ꯍꯣꯏ ꯑꯦ ꯃꯣꯏꯁꯨ ꯐꯖꯩ ꯏꯖꯤꯞꯁꯨ ꯐꯖꯅꯗꯤ ꯗꯤꯐꯦꯟ ꯇꯧꯋꯦ
ꯎꯝ ꯅꯣꯏꯗ ꯋꯥꯈꯜ ꯋꯥꯈꯜ ꯅꯣꯏꯒꯤ ꯑꯥ ꯅꯣꯏꯒꯤ ꯋꯥꯈꯜꯗꯁꯨ ꯑꯁ ꯉꯁꯤꯗꯤ ꯄꯣꯔꯅꯤ ꯍꯥꯏꯅ ꯈꯪꯔꯝ ꯑꯥ ꯈꯟꯔꯝꯒꯅꯤꯗ ꯅꯣꯏꯁꯨ
ꯈꯜꯂꯦ ꯈꯜꯂꯦ ꯑꯩꯕꯨ ꯈꯜꯂꯛ ꯏꯕꯩ ꯑꯗꯨ
ꯎꯝ ꯑꯗꯨꯅꯦ ꯑꯁ
ꯀꯩꯁꯨ ꯀꯥꯏꯗꯦꯗ ꯃꯣꯏꯁꯨ ꯗꯤꯐꯦꯟꯗꯤ ꯐꯖꯅ ꯇꯧꯋꯤ
ꯎꯝ ꯑꯁꯦꯡꯕꯗꯤ ꯀꯩꯅꯣ ꯐ꯭ꯔꯥꯟꯁꯅꯦꯗꯥ ꯁꯨꯝ
ꯑꯥ
ꯃꯣꯏꯁꯤ ꯑꯥ ꯀꯩꯅꯣ ꯇꯧꯕꯗꯨꯗ ꯁꯨꯝ ꯁꯞꯄꯣꯔꯠ ꯇꯧꯕ ꯋꯥꯅꯦ
ꯑꯣ ꯀꯩꯁꯨ ꯀꯥꯏꯗꯦꯗꯥ ꯑꯗꯨꯒꯤꯗꯤ ꯑꯗꯨꯝ ꯁꯥꯟꯅ ꯍꯧꯒꯦꯗꯥ
ꯎꯝ
ꯊꯣꯡꯗ꯭ꯔꯤ
ꯀꯩ ꯃꯊꯦꯜ ꯀꯩ ꯃꯊꯦꯜ ꯇꯧꯗꯣꯏꯅꯣ
ꯈꯪꯗꯦ ꯀꯩ ꯃꯥꯊꯦꯟ ꯇꯧꯗꯣꯏꯅꯣ ꯅꯣꯡꯁꯨ ꯆꯨꯏ ꯁꯨ ꯍꯥꯡꯒꯤꯗꯥ ꯉꯥꯏ
ꯑꯁ ꯕꯣꯜ ꯌꯦꯡꯉꯨꯗꯥꯅ ꯑꯁ ꯅꯨꯡꯇꯤꯒꯤ ꯇꯨꯝꯕ ꯀꯩꯅꯣꯗꯣ ꯑꯁ ꯇꯨꯝꯕꯗꯣ ꯂꯣꯏ ꯀꯩꯅꯣ ꯇꯥꯔꯦ ꯍꯛꯆꯥꯡ ꯂꯣꯏ ꯁꯣꯛꯑꯦ
ꯇꯨꯝꯕ ꯄꯦꯟꯗ꯭ꯔꯕꯅꯤꯅ
ꯍꯣꯏ
ꯅꯨꯡꯇꯤꯒꯤ ꯌꯦꯡꯕ꯭ꯔꯣ ꯅꯠꯇ꯭ꯔꯒ ꯀꯃꯥꯏ ꯇꯧꯕꯅꯣ ꯅꯣꯏꯗꯤ
ꯀꯩꯗꯧꯕꯅꯣ ꯕ꯭ꯔꯣ ꯅꯨꯄꯤ ꯌꯦꯡꯕ꯭ꯔꯕ ꯑꯈꯩ ꯀꯩ ꯀꯩ ꯍꯥꯏꯕꯅꯣ ꯀꯔꯤ ꯍꯥꯏꯕꯅꯣꯕ
ꯅꯨꯡꯇꯤꯒꯤ ꯌꯦꯡꯕ꯭ꯔꯣ ꯅꯠꯇ꯭ꯔꯒ
ꯑꯥ ꯅꯨꯡꯇꯤꯒꯤꯗꯤ ꯌꯦꯡꯗꯦ ꯑꯔꯖꯦꯟꯇꯤꯅꯥ ꯁꯥꯟꯅꯔ ꯀꯥꯟꯗ ꯌꯦꯡꯉꯦꯗꯥ
ꯑꯣ ꯑꯣ ꯑꯣ ꯑꯁ ꯑꯩꯈꯣꯏꯗꯤ ꯅꯨꯡꯇꯤꯒꯤꯅꯤꯉꯣ ꯌꯦꯡꯉꯤꯁꯦ
ꯎꯝ ꯐꯩꯅꯦ ꯉꯝꯗꯦꯗ ꯍꯦꯛꯇ ꯅꯨꯡꯇꯤꯒꯤ ꯌꯦꯡꯕ
ꯑꯁ ꯑꯃꯨꯛ ꯌꯦꯡꯔꯥꯔꯣꯏꯅꯁꯨ ꯈꯟꯕ ꯑꯗꯨꯒꯤ ꯌꯦꯡꯗ꯭ꯔꯗꯤ ꯑꯃꯨꯛ ꯂꯩꯕ ꯉꯝꯗꯕ ꯑꯗꯨꯒꯤ
ꯉꯁꯤꯗꯤ ꯀꯩ ꯀꯩꯩ ꯊꯕꯛ ꯇꯧꯗꯣꯏꯅꯣ
ꯀꯩꯁꯨ ꯊꯣꯏꯗꯣꯛꯄ ꯂꯩꯇꯦꯗ ꯊꯕꯛꯁꯦ ꯉꯁꯤꯗꯤ
ꯎꯪ
ꯄꯣꯊꯥꯔꯒ ꯂꯩꯕ ꯇꯥꯔꯦ ꯉꯁꯤꯗꯤ
ꯐꯩꯅꯦ ꯐꯩꯅꯦ
ꯕꯔꯣꯗꯤ ꯀꯩ ꯀꯩ ꯊꯕꯛ ꯆꯠꯀꯗꯧꯕ ꯂꯩꯒꯦ
ꯊꯕꯛ ꯊꯕꯛ ꯂꯩꯇꯦꯗ ꯑꯩꯗꯤ ꯊꯕꯛ ꯀꯟꯅ ꯊꯤꯔꯤꯌꯦ
ꯎꯝ
ꯀꯩ ꯊꯕꯛ ꯇꯧꯁꯦꯔꯅ ꯊꯕꯛ ꯊꯤꯔꯤꯌꯦ
ꯑꯩꯅ ꯑꯗꫭꯏꯗꯤ ꯀꯩꯀꯩꯗꯤ ꯍꯣꯠꯅꯔꯤ ꯑꯇꯣꯞꯄꯗꯤ ꯀꯩꯁꯨ ꯊꯣꯏꯗꯣꯛꯄ ꯇꯧꯗꯦ
ꯎꯝ ꯑꯗꯣ ꯀꯩꯁꯨ ꯊꯣ ꯊꯣꯏꯗꯣꯛꯄꯗꯤ ꯇꯧꯗꯦꯗ ꯁꯨꯝ ꯒ꯭ꯔꯦꯖꯨꯑꯌꯦꯁꯟꯗꯣ
ꯒ꯭ꯔꯦꯖꯨꯌꯦꯁꯟ ꯂꯣꯏꯔꯒ ꯁꯨꯝ ꯀꯩ ꯊꯕꯛ ꯇꯧꯁꯦꯅꯣ ꯈꯟꯕ
ꯀꯣ ꯁꯤꯁ
ꯖꯧꯒꯂꯤ ꯑꯃꯨꯛ ꯇꯥꯗꯣꯏꯔꯥ ꯈꯪꯗꯦꯅꯦ ꯍꯣꯏ ꯂꯩꯌꯦ
ꯀꯩꯇꯉꯝꯕ ꯣ
ꯈꯪꯗꯔꯦ
ꯂꯧꯒꯗꯤ ꯑꯨ ꯌꯨꯝ ꯌꯨꯒꯗꯤ ꯂꯧ ꯎꯗ꯭ꯔꯣ ꯀꯃꯥꯏꯅ ꯇꯧꯒꯦ
ꯂꯧ ꯂꯧꯕꯨꯗꯤ ꯇꯧꯕꯗꯤ ꯇꯧꯋꯦ ꯈꯣꯏ ꯑꯥꯗꯀꯣ ꯑꯥꯗꯗꯤ ꯇꯧꯔꯤ ꯑꯩꯗꯤ ꯁꯤꯗ ꯏꯌꯥꯝꯕꯒ ꯂꯩꯕꯅꯦ
ꯑꯥꯗꯕꯨ ꯀꯃꯥꯏ ꯀꯃꯥꯏꯅ ꯇꯧꯏꯅꯣ ꯏꯁꯤꯡ ꯐꯤꯚꯝ ꯅꯣꯡꯁꯨ ꯇꯥꯗꯕꯅꯤꯅ ꯏꯁꯤꯡꯁꯨ ꯋꯥ ꯑꯗꯨꯅ ꯂꯧ ꯁꯤꯄꯥꯟ
ꯎꯝ ꯈꯪꯗꯔꯦꯗ
ꯃꯨꯕ ꯌꯥꯔꯣꯏ
ꯖꯧꯋꯥꯂꯤ ꯑꯃꯨꯛ ꯇꯥꯗꯣꯏꯔꯥ ꯈꯪꯅꯦ
ꯑꯗꯨꯁꯥꯕꯗ
ꯆꯥꯛ ꯌꯦꯟꯁꯥꯡꯗꯤ ꯀꯅꯥꯅ ꯊꯣꯡꯗꯣꯏꯕ
ꯏꯃꯥꯏ ꯇꯧꯕꯅꯦ ꯂꯣꯏꯗꯔꯤꯌꯦ ꯂꯣꯏꯗꯔꯤꯌꯦ ꯂꯣꯏꯗꯔꯤꯌꯦ ꯕꯦꯛ ꯌꯥꯟꯆ
ꯍꯥꯥ
ꯃꯥꯅ ꯊꯣꯡꯒꯅꯤ ꯑꯪ ꯕꯔꯣꯒꯤꯗꯤ ꯊꯣꯡꯉꯕꯔꯣ ꯀꯃꯥꯏ ꯇꯧꯔꯒꯦ
ꯊꯣꯡꯕꯗꯤ ꯍꯧꯔꯦ ꯍꯣꯏ ꯑꯩꯈꯣꯏ ꯏꯇꯩꯃꯅ ꯊꯣꯡꯉꯦ
ꯑꯥ ꯏꯁ
ꯖꯤꯗꯤ ꯔꯦꯟꯇ ꯂꯩꯕ꯭ꯔꯣ ꯀꯥꯏꯗ ꯂꯩꯒꯦ
ꯑꯩꯈꯣꯏ ꯏꯌꯥꯝꯕꯒꯤ ꯀꯣꯇꯥꯔꯗ ꯂꯩꯌꯦ
ꯑꯣ ꯑꯣ ꯐꯩꯅꯦ
ꯑꯃꯨꯛ ꯑꯁ ꯇꯨꯝꯅꯤꯡꯉꯦꯕꯣ
ꯑꯁ
ꯑꯩ ꯕꯣꯛꯇ ꯉꯔꯥꯡ ꯄꯨꯡ ꯕꯥꯔꯣꯗ ꯇꯝꯃꯦꯕ ꯃꯦꯠꯁ ꯂꯣꯏ
ꯎꯝ
ꯕꯥꯔꯣꯗ ꯇꯨꯝꯃꯦ ꯄꯨꯡ ꯕꯔꯣꯗ ꯇꯨꯝꯕꯁꯤ ꯑꯃꯣꯛ ꯇꯨꯝꯅꯤꯡꯉꯦꯗ ꯉꯝꯗꯦ
ꯍꯧꯖꯤꯛꯀꯥꯟꯒꯤ ꯕꯣꯜꯗꯨꯒꯤ ꯇꯥꯏꯃꯤꯡꯁꯦ ꯂꯣꯏ ꯐꯔꯛ ꯇꯥꯔꯦꯗ ꯄꯨꯡ ꯕꯥꯔꯣ ꯃꯈꯥꯏꯗ ꯑꯃꯨꯛ ꯄꯤꯅꯤ ꯄꯨꯡ ꯑꯃ ꯃꯈꯥꯏꯗ ꯑꯃꯨꯛ ꯄꯤꯔꯤꯅꯤ ꯑꯗꯨꯗꯣ ꯎꯆꯤꯟ ꯅꯆꯤꯟ ꯑꯗꯨꯗꯣ ꯈꯥꯡꯉꯒ ꯌꯦꯡꯉꯒ ꯑꯗꯣ ꯅꯣꯡꯉꯥꯜꯂꯗꯤ ꯑꯃꯨꯛ ꯕꯦꯔꯥ ꯀꯥꯅꯦꯕ ꯊꯥꯕꯥꯛꯇꯣ ꯈꯔꯥ ꯏꯁꯂꯣꯞ ꯆꯠꯂꯦꯕ
ꯃꯥꯅꯦ ꯃꯥꯅꯦ ꯊꯥꯕꯥꯛ ꯑꯇꯣꯞꯄ ꯁꯛꯄꯁꯨ ꯉꯝꯃꯤ
ꯑꯣ ꯕꯔꯣ ꯍꯣꯏꯗꯤ ꯑꯗꯨꯝ ꯐ꯭ꯔꯤꯗ ꯑꯗꯨꯝ ꯂꯩꯕ꯭ꯔꯣ ꯅꯠꯇ꯭ꯔꯒ
ꯑꯃꯣꯛ ꯃꯨꯛꯁꯨ ꯆꯠꯑꯦ ꯊꯕꯛꯁꯦ ꯑꯃꯨꯛꯃꯨꯛꯁꯨ ꯂꯩꯕ ꯌꯥꯎꯋꯦ ꯀꯣ ꯑꯗꯨꯒ ꯇꯕ ꯅꯨꯃꯤꯠꯁꯨ ꯌꯥꯎꯋꯦ ꯑꯗꯨꯃꯥꯏꯅ ꯇꯧꯋꯤ
ꯑꯣ
ꯂꯩꯕꯗꯃꯁꯨ ꯌꯥꯎꯕ ꯂꯩꯇꯕꯁꯨ ꯌꯥꯎꯏ
ꯑꯁ ꯊꯕꯛ ꯊꯤ ꯊꯕꯛ ꯊꯤꯔꯅꯤ ꯑꯩꯁꯨ
ꯑꯣ ꯀꯩ ꯒ꯭ꯔꯦꯅꯣꯏꯁꯟꯗꯤ ꯀꯩ ꯁꯕꯖꯦꯛꯇ ꯂꯣꯏꯕ꯭ꯔꯣ
ꯑꯥꯔꯁ ꯂꯣꯏ ꯑꯥꯔꯁꯇ
ꯎꯝ
ꯑꯥꯔꯁꯇ
ꯎꯝ ꯑꯥꯔꯁꯇ
ꯑꯥꯔꯁ ꯀꯩ ꯁꯕꯖꯦꯛꯅꯣ ꯄꯣꯄꯣ ꯁꯥꯏꯟꯁꯇꯔꯣ ꯏꯀꯣꯅꯣꯃꯤꯛꯁ ꯑꯁ ꯑꯗꯨꯗꯤ ꯌꯥꯝ
ꯑꯦꯁꯄꯤꯁꯦ ꯄꯥꯕꯁꯤ ꯑꯁ ꯈꯪꯗꯦꯅꯦ ꯑꯩꯖꯤ ꯑꯩꯈꯣꯏꯒꯤ ꯀꯩꯅꯣ ꯄꯥꯕꯁꯦ ꯍꯦꯛꯇ ꯉꯝꯗꯕ ꯍꯤꯁꯇ꯭ꯔꯤꯁꯦ
ꯎꯝ ꯅꯣꯏꯒꯤꯗꯤ ꯂꯣꯏꯔꯕꯣ ꯅꯠꯇ꯭ꯔꯒ
ꯂꯣꯏꯔꯦ
ꯑꯣ
ꯑꯩꯁꯨ ꯂꯣꯏꯔꯦ
ꯎꯝ ꯇꯧꯋꯦ ꯇꯧꯔꯣ ꯃꯈꯥꯗꯒꯤ ꯀꯩ ꯀꯩ ꯆꯠꯊꯠꯇꯨꯏꯅꯣ
ꯈꯪꯗꯦ ꯑꯇꯩꯁꯤ ꯀꯩꯀꯩ ꯌꯦꯡꯁꯤꯒꯦꯅ ꯈꯜꯂꯤ ꯑꯇꯩꯗꯨ ꯀꯩꯀꯩꯅꯣ ꯀꯔꯤ ꯀꯔꯤ ꯇꯧꯁꯤꯒꯦ ꯑꯐꯪꯕ ꯑꯗꯨꯝ ꯇꯧꯕꯅꯤ ꯍꯥꯏ ꯑꯗꯣ ꯑꯦꯛꯖꯥꯝꯒꯨꯝꯕ ꯈꯔꯁꯨ ꯊꯥꯒꯦꯅ ꯇꯧꯔꯤ
ꯎꯝ ꯑꯦꯛꯖꯥꯝ ꯑꯦꯛꯖꯥꯝ ꯒꯨꯝꯕ ꯊꯥꯒꯦꯅ ꯈꯜꯂꯗꯤ ꯑꯁ ꯌꯥꯔꯦꯅ ꯅꯨꯡꯉꯥꯏꯔꯦꯅ ꯈꯣꯏꯗꯤ
ꯑꯦꯛꯖꯥꯝ ꯑꯦꯛꯖꯥꯝꯒꯨꯝꯕꯁꯨ ꯑꯈꯣꯏ ꯑꯩꯗꯤ ꯊꯥꯕ ꯉꯝꯃꯣꯏꯗ
ꯑꯦ ꯑꯗꯨꯃꯥꯏꯅ ꯈꯟꯒꯅꯣꯕ ꯑꯗꯨꯝ ꯉꯝꯒꯅꯤꯅ ꯈꯜꯂꯣ ꯑꯗꯨꯝ ꯉꯝꯃꯗꯕꯅꯤ
ꯑꯦꯅꯤ ꯈꯜꯂꯗꯤ ꯑꯗꯨꯝ ꯉꯝꯒꯅꯤ
ꯎꯝ ꯄꯨꯟꯁꯤꯁꯦ ꯑꯁ ꯄꯩꯁꯥ ꯂꯩꯕ